ꯍꯜꯂꯣ
ꯍꯜꯂꯣ
ꯀꯔꯤꯅꯣ
ꯍꯜꯂꯣ ꯍꯜꯂꯣ ꯇꯥꯗ꯭ꯔꯣ
ꯇꯥꯏꯋꯦ
ꯈꯨꯝꯗ꯭ꯔꯤ ꯀꯩꯅꯣ ꯉꯁꯥꯏꯗꯩ
ꯑꯦ ꯑꯣꯏꯅꯔꯦ
ꯅꯠꯇꯦ ꯌꯥꯝ ꯄꯤꯛꯅ ꯇꯥꯒꯨꯝ ꯇꯧꯋꯦ ꯅꯪ ꯉꯥꯡꯕ ꯀꯩꯅꯣ ꯈꯤꯇꯪ ꯍꯧꯅ ꯉꯥꯡꯕꯒ ꯌꯥꯗ꯭ꯔꯣ
ꯍꯜꯂꯣ
ꯇꯥꯏꯌꯦ ꯇꯥꯏꯌꯦꯥꯕ ꯈꯤꯇꯪ ꯍꯧꯅ ꯍꯥꯏꯕ ꯌꯥꯗꯕ꯭ꯔꯥ ꯍꯥꯏꯕꯅꯗ ꯑꯣ ꯀꯩꯅꯣꯗ ꯁꯥꯒ ꯁꯥꯕꯅꯤꯅ ꯁꯤ ꯃꯄꯥꯟꯗ ꯀꯩꯅꯣꯒꯤ ꯑꯩꯈꯣꯏ ꯔꯦꯟꯒꯤ ꯑꯃ ꯂꯥꯏꯁꯪ ꯑꯃ ꯂꯩꯕꯅꯦ ꯄꯨꯈ꯭ꯔꯤ ꯃꯄꯥꯟꯒꯤ
ꯎꯝ
ꯑꯗꯨꯒꯤꯗꯨꯗ ꯐꯝꯃꯒ ꯀꯩꯅꯣ ꯇꯧꯔꯒ ꯂꯩꯌꯦ ꯀꯥ ꯃꯅꯨꯡꯗ ꯂꯩꯔꯤ ꯐꯦꯟꯗꯨꯁꯨ ꯀꯟꯅ ꯍꯨꯝꯗꯕꯅ ꯁꯥꯕꯅ ꯈꯥꯡꯉꯝꯗꯦ
ꯎꯝ ꯆꯥꯏ
ꯆꯥꯛ ꯀ ꯆꯥꯗ꯭ꯔꯦꯗ ꯃꯦꯒꯤ ꯑꯣꯏꯅ ꯆꯥꯔꯦ ꯆꯥꯔꯕꯅꯪꯗꯤ
ꯂꯥꯛꯑꯣꯕ꯭ꯔꯣ ꯌꯦꯜꯂ ꯀꯩꯗꯧ ꯉꯧꯁꯦꯕ꯭ꯔꯣ ꯉꯥꯅꯨꯗ ꯀꯩꯅꯣ
ꯐꯖꯔꯦ ꯄꯩꯁꯥ ꯂꯩꯇꯦ ꯄꯩꯁꯥ ꯂꯩꯇꯦ ꯃꯤꯒꯤ ꯂꯟꯗꯣꯟꯅ ꯈꯧꯋꯥꯥꯡꯁꯤ ꯌꯥꯗ꯭ꯔꯦ ꯀꯩꯅꯗ ꯈꯅꯥꯎꯕ ꯌꯧꯁꯤꯜꯂꯛꯑꯦ
ꯈꯅꯥꯎꯕꯧ ꯌꯧꯁꯜꯂꯑꯦ ꯎꯝ ꯅꯨꯄꯥꯒ ꯅꯨꯄꯤꯒꯗꯣ
ꯎꯝ
ꯑꯩꯒꯤꯗꯨꯗꯨꯗꯤ ꯑꯩꯒꯤꯗꯨꯕꯨꯗꯤ ꯇꯞꯅ ꯌꯥꯏ ꯌꯥꯝ ꯅꯨꯄꯥꯒꯤ ꯅꯨꯄꯤꯗ ꯌꯥꯝ ꯇꯣꯜꯂꯤꯁꯦ ꯐꯒꯤ ꯇꯧꯕꯅꯤ ꯇꯔꯦ ꯑꯦ ꯅꯨꯄꯥꯒꯤ ꯅꯨꯄꯤꯒꯤꯗ ꯃꯌꯥꯝ ꯇꯣꯜꯂꯤꯁꯤꯅꯦ
ꯇꯣꯜ ꯂꯤꯖꯤꯔꯥ
ꯑꯦ
ꯅꯨꯄꯥ ꯉꯥꯛꯇꯅꯦ ꯀꯥꯔꯤ ꯅꯨꯄꯤ
ꯅꯨꯄꯤꯒꯤ ꯑꯣꯏꯇꯥꯔꯒꯗꯤ
ꯅꯨꯅꯤꯄꯤꯒꯤ ꯍꯥꯏꯕꯕꯨ ꯀꯩꯅꯣꯗꯣ ꯑ ꯉꯔꯥꯡꯅꯍꯥꯟꯟꯒꯤ ꯌꯦꯟꯅꯃꯤꯟꯅꯕ ꯑꯗꯨꯝ ꯑꯩ ꯑꯗꯨꯝ ꯌꯦꯟꯅꯃꯤꯟꯅꯕ ꯏꯆꯟ ꯅꯨꯄꯤ ꯑꯃ ꯌꯥꯎꯕꯗꯣ ꯃꯉꯣꯟꯗꯒꯤ ꯆꯥꯃꯃꯨ ꯀꯩꯅꯣ ꯇꯧꯋꯦ ꯄꯤꯗꯧꯋꯥꯠꯂꯤ
ꯑꯠꯇ ꯑꯩꯗꯤ
ꯁꯦꯟ ꯌꯥꯝꯃꯤ ꯅꯨꯄꯤꯗ ꯁꯦꯟ ꯌꯥꯝ ꯐꯖꯟ ꯇꯥꯔꯗꯤ ꯑꯃ ꯅꯪꯅ ꯑꯗꯨꯝ ꯅꯪꯅ ꯂꯧ ꯇꯥꯔꯒꯗꯤ ꯑꯗꯨꯝ ꯊꯧꯂꯛꯇ꯭ꯔꯦꯗꯅ
ꯐꯔꯦ ꯐꯔꯦ ꯑꯗꯨꯗ ꯑꯗꯤ ꯄꯨꯁꯤꯟꯗꯦ ꯀꯥꯏꯔꯦ ꯑꯩꯌꯣꯟꯗ ꯉꯥꯛꯇꯅꯤ ꯄꯨꯔꯤꯁꯦ ꯃꯣꯏꯅ ꯂꯩꯈꯤꯗ꯭ꯔꯕ ꯑꯩꯉꯣꯟꯗꯒꯤ ꯑꯃꯨꯛ ꯄꯨꯁꯤꯜꯂꯛꯄꯤꯅꯦ ꯃꯣꯏꯅ ꯑꯃꯨꯛ
ꯑꯗꯨꯗꯩ ꯅꯪꯕꯨ ꯑꯗꯨꯝ ꯐꯥꯈ꯭ꯔꯅꯤ ꯃꯣꯏꯅ ꯅꯪ ꯊꯕꯛꯇꯅꯕꯅꯕ ꯍꯥꯏꯅ
ꯑꯗꯨꯅꯦ ꯑꯩꯁꯦ ꯄꯥꯈꯠꯂꯤꯁꯦ ꯑꯗꯨꯅꯤ ꯄꯩꯁꯥꯁꯨ ꯆꯥꯎꯕ ꯅꯠꯇꯦ ꯑꯩ ꯅꯣꯏ ꯂꯧ ꯅꯣꯏ ꯅꯣꯏ ꯂꯧ ꯉꯝꯃꯣꯏ ꯑꯩ ꯄꯩꯁꯥꯗꯨ ꯀꯣꯛꯅꯔꯁꯦ ꯅꯍꯥꯥꯟꯒꯤ ꯏꯊꯣꯏꯗꯣ ꯑꯗꯨꯁꯨ ꯄꯥꯝꯃꯨꯕ ꯍꯥꯏꯇꯥꯔꯦ
ꯎꯝ ꯀꯩꯅ ꯃꯁꯛ ꯊꯤꯕ꯭ꯔꯣ ꯎꯝ
ꯑꯁꯛꯄꯗꯤ ꯑꯗꯨꯪ ꯀꯕꯛ ꯀꯕꯛ ꯌꯥꯕ ꯉꯥꯛꯇꯅꯦ ꯑꯊꯤꯕ ꯃꯤꯅ ꯍꯥꯏꯔꯛꯄꯗꯤ ꯑꯩ ꯎꯍꯟꯗꯦꯗ
ꯄꯤꯗꯦꯕ
ꯄꯤꯗꯦ ꯑꯊꯤꯕ ꯄꯤꯅꯦ ꯂꯥꯛꯄꯗꯤ ꯄꯤꯗꯦ ꯍꯧꯖꯤ
ꯐꯖꯕ ꯃꯤꯗꯪꯕꯤ ꯑꯗꯨ ꯂꯧꯁꯤꯜꯂꯨ ꯌꯥꯏ ꯀꯩꯗ꯭ꯔꯥ ꯑꯃ ꯈꯟꯖꯔ
ꯅꯍꯥꯟ ꯑꯃꯨꯛ ꯀꯩꯅꯣ ꯇꯧꯕꯗꯣ ꯌꯥꯎꯁꯪꯒꯤ ꯑꯥꯔꯕꯤꯇꯩ ꯆꯠꯂꯨꯕꯗꯣ ꯑꯗꯨꯒꯤꯗꯨꯅꯤꯗ
ꯑꯗꯣ
ꯑꯃ ꯑꯥ ꯃꯅꯨꯡꯗ ꯅꯄꯥꯛ ꯃꯄꯥꯡꯒꯤꯗ ꯒꯥꯔꯤ ꯒꯥꯔꯤ ꯄꯩꯁꯥ ꯌꯥꯎꯗ꯭ꯔꯦꯅ ꯊꯔꯝꯅ ꯆꯪꯕꯗ
ꯒꯥꯔꯤ ꯈꯥꯃꯝꯃ ꯆꯪꯕꯣꯏꯗꯣ
ꯑꯗꯣ ꯃꯁꯛꯇꯤ ꯈꯪꯍꯧꯗꯦꯀꯣ
ꯀꯩꯅꯣꯗꯣ ꯎꯝ ꯄꯩꯁꯥꯁꯤꯡꯒꯤ ꯃꯇꯥꯡꯗꯨꯗ ꯈꯔ ꯑꯩꯗꯣ ꯈꯔ ꯏꯁꯧꯗꯨꯣ ꯈꯔ ꯂꯥꯡꯈ꯭ꯔꯦꯕ ꯑꯗꯨ ꯇꯟꯗꯩꯁꯨ ꯃꯦꯁꯦꯖ ꯌꯥꯝ ꯇꯥꯟꯅꯗ꯭ꯔꯦ ꯑꯗꯨꯗꯩ
ꯎꯝ
ꯍꯥꯏꯗꯤ ꯑꯩꯅ ꯍꯥꯏꯗꯤ ꯌꯥꯅꯤ ꯌꯥꯔꯣꯏ ꯑꯗꯨ ꯇꯧꯏꯤ ꯑꯗꯥ ꯇꯧꯏꯤ ꯑꯗꯨ ꯍꯥꯏꯗꯔ‌ꯣ ꯍꯥꯏꯝꯗ ꯐꯣꯟ ꯇꯧꯕꯁꯨ ꯄꯥꯏꯗꯦ ꯈ‌ꯣꯏꯗꯧꯗ ꯂꯪꯈꯠꯂꯛ ꯇꯥꯔꯅꯦ
ꯎꯝ
ꯃꯤ ꯗꯔꯀꯥꯔ ꯑꯣꯏꯔꯦ ꯈꯣꯠꯂꯦꯅ ꯍꯥꯏꯔ ꯀꯥꯟꯗꯨꯗꯗꯤ ꯌꯥꯗ꯭ꯔꯒꯗꯤ ꯌꯥꯗ꯭ꯔꯦ ꯑꯗꯨ ꯑꯩꯅ ꯄꯤꯗ ꯌꯥꯔꯣꯏꯅ ꯍꯥꯏꯔꯨꯑꯦꯕ ꯐꯣꯟꯗꯨꯣ ꯄꯥꯏꯔꯛꯇ꯭ꯔ ꯀꯥꯟꯗꯗꯤ ꯃꯤꯗꯒꯤ ꯍꯪꯅꯒꯦꯔ ꯀꯩꯗꯧꯒꯦꯔ ꯑꯩꯒꯤ ꯄꯨꯜꯂꯞ ꯄꯤꯗ꯭ꯔꯒꯁꯨ ꯁꯤ ꯃꯌꯥꯝꯅ ꯄꯤꯔꯛꯑꯣ ꯑꯩ ꯗꯔꯀꯥꯔ ꯑꯣꯏꯌꯦꯅ ꯍꯥꯏꯔꯛ ꯇꯥꯕꯅꯦ
ꯎꯝ
ꯑꯗꯨꯏ ꯅꯨꯃꯤꯠꯇꯣ ꯅꯥꯎꯕꯍ‌ꯣꯏꯗ ꯄꯨꯟꯕ ꯀꯩꯅꯣꯝ ꯇꯧꯕꯅꯤꯅꯦ ꯏꯁꯧ ꯍꯔꯣꯏꯖꯕꯤ ꯂꯥꯡꯉꯒ ꯂꯥꯛꯄꯅꯦ
ꯃꯤ ꯃꯃꯤꯡ ꯄꯟꯜꯂꯤꯗꯣ ꯌꯥꯝ ꯌꯥꯖꯖ‍꯭ꯔꯝꯃ‌ꯣꯏꯀꯣ
ꯑꯣ ꯀꯩꯅꯣ ꯇꯧꯕꯅꯦ ꯐꯨꯜ ꯅꯦꯝ ꯐꯨꯜ ꯅꯦꯝ ꯅꯠꯇ꯭ꯔꯗꯤ ꯌꯥꯔꯅꯦ
ꯎꯝ
ꯅꯥꯎꯕ ꯀꯔꯝꯕ ꯅꯥꯎꯕꯅꯣ ꯀꯅꯥ ꯅꯥꯎꯕꯅꯣꯁꯨ ꯈꯪꯉꯣꯏꯗꯅ
ꯎꯝ ꯑꯁꯣꯝꯒꯤ ꯅꯥꯎꯕꯗ‌ꯣ
ꯒꯦ ꯅꯥꯎꯕ
ꯑꯪ ꯒ‌ꯦ ꯅꯥꯎꯕ
ꯎꯝ
ꯅꯨꯄꯥ ꯌꯥꯝ ꯌ‌ꯦ
ꯑꯥ ꯑꯗꯣ ꯍꯌꯦꯡ ꯑꯣꯏꯅ ꯄꯨꯟꯁꯤ ꯍꯥꯏꯔꯨꯔꯣ ꯂꯧꯃꯤꯗꯨ ꯀꯩ ꯍꯥꯏꯅꯣ
ꯈꯪꯗꯤꯌ‌ꯦ ꯃꯥ ꯀꯩꯅꯣꯗ ꯆꯪꯉꯛꯑꯗ ꯃꯣꯏ ꯑ ꯃꯟꯇ꯭ꯔꯤ ꯄꯨꯈ꯭ꯔꯤꯒꯤꯗ ꯑꯣꯏꯅ ꯇꯧꯈ꯭ꯔ ꯃꯥ ꯃꯥꯅ ꯍꯥꯏꯔꯛꯀꯦꯅ ꯍꯥꯏꯔꯛꯄꯅꯦ ꯎꯝ
ꯃꯟꯇ꯭ꯔꯤ ꯄꯨꯈ꯭ꯔꯤ ꯇꯥꯅ ꯑꯃꯨꯛ ꯆꯠꯇꯣꯏꯔ‌ꯣ
ꯅꯍꯥꯟꯒꯤ ꯅꯨꯃꯤꯗꯥꯡꯗ ꯅꯍꯥꯟꯒꯤꯗꯨ ꯆꯪꯉꯒ ꯂꯣꯏꯔꯦ ꯀꯩꯗꯧꯔꯒꯦ
ꯌꯥꯔꯦ ꯑꯩ ꯆꯪꯉꯔꯣꯏ ꯈꯠꯅꯈ꯭ꯔꯦ ꯀꯥꯠꯇꯤ ꯀꯠꯇꯤ ꯇꯧꯔꯦ ꯈꯠꯅꯈ꯭ꯔꯦ
ꯀꯩꯒꯤꯅꯣ ꯍꯥꯏꯁꯦ
ꯀꯣꯟꯅ ꯍꯥꯏꯒ‌ꯦꯗ ꯀꯣꯟꯅ ꯍꯥꯏꯒꯦꯕ ꯅꯨꯡꯉꯥꯏꯇ꯭ꯔꯦ ꯁꯤꯗꯗꯤ ꯈꯠꯅꯒꯔꯦ
ꯑ
ꯄꯩꯏꯅꯒꯔꯦ
ꯑ ꯃꯥꯥꯏ ꯐ꯭ꯔꯦꯟ ꯃꯌꯥꯝ ꯂꯩꯒꯩꯗꯧꯔꯒꯦ ꯑꯦ
ꯐꯔꯦ ꯐꯔꯦ ꯑꯗꯨ ꯑ‌ꯣꯏꯔꯒꯗꯤ
ꯃꯥ ꯌꯥꯗ꯭ꯔꯗꯤ ꯃꯃꯥꯟꯅꯕꯤ ꯃꯃꯥꯟꯅꯕꯤ ꯑꯣꯏꯅꯅꯦ ꯑꯣꯟꯁꯤꯅ‌ꯦꯕ
ꯌꯥꯔ ꯌꯥꯔ ꯑꯣꯟꯁꯤꯟꯅꯤꯡꯗ꯭ꯔꯦ ꯅꯍꯥꯟꯒꯤ ꯀꯩꯅ‌ꯣꯒꯤꯗꯣ ꯍꯧꯖꯤꯛ ꯀꯣꯐꯤ ꯊꯛꯄ ꯆꯠꯄꯒꯤꯗ ꯊꯦꯡꯅꯕ ꯑꯅꯤꯗꯣ ꯑꯅꯤꯗꯣ ꯑꯃꯨꯛꯀ ꯊꯦꯡꯅ ꯅꯨꯡꯉꯥꯏꯔ‌ꯣꯏꯗꯔ‌ꯣ
ꯑꯩꯅ ꯍꯥꯏꯔꯦ ꯑꯩꯅ ꯍꯥꯏꯕꯗꯤ ꯑꯩꯈꯣꯏꯒꯤ ꯇ꯭ꯔꯥꯟꯁꯂꯦꯠ ꯇ꯭ꯔꯥꯟꯁꯂꯦꯇꯔ ꯑꯃꯁꯨ ꯌꯥꯎꯔꯤ ꯇ꯭ꯔꯥꯟꯁꯂꯦꯇꯔꯗꯨꯅ ꯑꯗꯨꯝ ꯍꯜꯂꯣꯛꯑꯣ ꯃꯣꯕꯥꯏꯜ
ꯑꯗꯨ ꯅꯠꯇꯦꯕ ꯅꯨꯡꯉꯥꯏꯇꯦ ꯇꯧꯅꯤꯗ ꯅꯨꯄꯥ ꯌꯥꯎꯕꯗꯨꯗ
ꯑꯁ ꯃꯥꯏ ꯅꯨꯄꯥ ꯑꯅꯤꯗꯣ ꯍꯨꯟꯗꯣꯛꯑꯃꯒꯦ ꯍꯥꯏꯗꯨꯅꯦ ꯑꯩꯅ ꯍꯨꯒꯠꯄꯤꯔꯨꯕꯒꯤ
ꯑꯗꯨꯗꯤ ꯁꯨꯝ ꯆꯤꯟꯅ ꯍꯥꯏꯕꯒꯤ ꯋꯥꯅꯤ ꯋꯥꯊꯤꯅꯦꯗ ꯀꯩꯁꯨ
ꯍꯥꯏꯗꯤ ꯁꯨꯝ ꯅꯠꯇꯕ ꯍꯥꯏꯗꯤ ꯑꯃꯗꯨꯁꯨ ꯑꯗꯨꯝ ꯃꯔꯣꯟ ꯈꯪꯕ ꯅꯠꯇꯦꯗꯣ ꯑꯗꯨꯗꯒꯤ ꯃꯣꯕꯥꯏꯜꯅꯤ ꯑꯩꯈꯣꯏꯒꯤ ꯇ꯭ꯔꯥꯟꯁꯂꯦꯇꯔꯗꯨꯗꯤ ꯑꯗꯨꯝ ꯐꯣꯟꯗ ꯈꯔꯣ ꯇꯧꯁꯤꯟꯅꯔꯒ ꯑꯗꯨꯝ ꯁꯥꯟꯅꯩꯅꯤꯡꯕ ꯑꯣꯏꯅꯤ ꯋꯥꯔꯤ ꯑꯗꯨꯅ ꯑꯗꯨꯝ ꯍꯥꯏꯗꯤ ꯅꯝꯕꯔꯗꯣ ꯑꯩꯁꯨ ꯄꯤꯅꯩ ꯌꯥꯏꯅ ꯍꯥꯏꯗꯤ ꯀꯩꯝ ꯈꯪꯉꯣꯏꯕ ꯑꯃꯗꯨ ꯁꯨ ꯐꯣꯟꯗ ꯋꯥꯔꯤ ꯁꯥꯟꯅꯕ ꯁꯥꯖꯤꯟꯅꯔꯒ ꯑꯗꯨꯝ ꯑꯅꯤꯗꯨ ꯑꯗꯨꯝ ꯈꯤꯇꯪ ꯂꯥꯛꯞꯇꯛꯅ ꯑꯗꯨꯝ ꯁꯥꯟꯅꯍꯜꯂꯒ ꯐꯣꯟ ꯑꯃ ꯑꯗꯨ ꯂꯧꯔꯑꯗꯤ ꯑꯗꯨꯝ ꯅꯉꯜꯂꯒ ꯑꯃ ꯆꯠ ꯌꯥꯏꯗꯅ
ꯎꯝ
ꯑꯗꯨꯏ ꯋꯥꯔꯤꯅꯤꯗ ꯑꯗꯒꯤ ꯑꯁ ꯅꯣꯏ ꯍꯜꯂꯁꯤ ꯍꯜꯂꯛꯁꯦ
ꯑꯗꯩ ꯑꯃꯗꯨꯁꯨ ꯀꯣꯟꯅ ꯒꯥꯔꯤ ꯊꯧꯔꯀꯥꯟꯗ ꯍꯥꯏꯒꯠꯂꯛꯑꯦꯕ ꯑꯁ ꯑꯩꯅ ꯁꯨꯃꯥꯏꯅ ꯍꯥꯏꯕ ꯂꯤ ꯂꯣꯝꯗ ꯂꯩ ꯍꯥꯏꯕꯅꯦ
ꯑꯩꯅ ꯍꯥꯏꯗꯤ ꯒꯥꯔꯤꯗ ꯊꯧꯕ ꯍꯧꯛꯇ꯭ꯦ ꯀꯥꯏꯅ ꯍꯥꯏꯕ ꯍꯥꯏꯕ
ꯑꯩꯅꯗꯤ ꯍꯥꯏꯕꯗꯤ ꯀꯩꯅꯣꯗ ꯅꯨꯃꯤꯠ ꯑꯁꯤ ꯀꯩꯅꯣ ꯇꯧ ꯀꯩꯅꯣ ꯑꯩꯈꯣꯏ ꯆꯠꯂꯒꯦꯅ ꯍꯥꯏꯔꯝꯃꯣ ꯍꯥꯏꯕ꯭ꯔꯥ ꯅꯣꯏ ꯅꯔꯣꯟꯗ ꯑꯩꯈꯣꯏ ꯆꯠꯂꯒꯦꯅ ꯍꯥꯏꯔꯝꯃꯣꯗꯣ
ꯑꯗ ꯑꯩ ꯍꯥꯏꯣꯗꯤ ꯃꯥ ꯍꯥꯏꯗꯦ ꯉꯝꯗꯦ ꯃꯥ
ꯃꯥꯏꯉꯣꯟꯗ ꯍꯧꯔꯛꯑꯝꯕꯅꯦꯕ ꯀꯩꯅꯣꯗ ꯑꯦ ꯚꯥꯏ ꯅꯪ ꯀꯩꯅꯣ ꯇꯧꯔꯒꯦ ꯉꯁꯥꯏꯒꯤ ꯀꯩꯅꯣꯗꯣ ꯅꯪꯒꯤꯗꯣ ꯑꯩ ꯅꯝꯕꯔ ꯑꯃ ꯀꯩꯅꯣ ꯍꯥꯏ ꯃꯣꯏ ꯃꯔꯣꯟꯗ ꯋꯥꯔꯤ ꯁꯥꯟꯅꯕꯗꯣ ꯑꯩꯅ ꯑꯩꯅ ꯍꯧꯒꯠꯄꯤꯈꯤꯕꯗ
ꯑꯥ
ꯑꯩꯉꯣꯟꯗ ꯍꯥꯏꯕ ꯅꯨꯄꯤꯗꯣ ꯑꯗꯨꯗꯒꯤ ꯑꯗꯨꯗꯣ ꯑꯩ ꯑꯗꯨꯝ ꯅꯝꯕꯔ ꯂꯧꯔꯛꯑꯒꯦ ꯅꯪ ꯑꯗꯨꯗꯨꯒ ꯅ ꯋꯥꯔꯤꯏ ꯋꯥꯔꯤ ꯁꯥꯟꯅꯔꯁꯤꯅꯦ ꯑꯩ ꯑꯦꯁ ꯇꯧꯅ ꯑꯩꯁꯦ ꯍꯥꯏꯔꯅ ꯁꯨꯝ ꯋꯥꯊꯤꯁꯨ ꯉꯥꯡꯖꯕꯅꯦꯕ ꯀꯤ ꯑꯩ ꯇꯜꯂꯦꯕ ꯑꯗꯨꯅ ꯉꯥꯏꯍꯥꯛꯇꯪꯗꯤ ꯂꯧꯒꯅꯨ ꯀꯩ ꯍꯥꯏꯔꯦ ꯈꯥꯑꯕꯥ ꯑꯗꯨꯗ ꯃꯥ ꯑꯦ ꯑꯩ ꯇꯧꯒꯦ ꯑꯩ ꯇꯧꯒꯦ ꯌꯦꯡꯑꯣ ꯍꯥꯏꯔꯒ ꯑꯦ ꯇꯧꯗꯤ ꯇꯧꯔꯅꯨ ꯌꯥꯏꯌꯦ ꯅꯪ ꯑꯗꯨꯝ ꯈꯥꯏꯒꯦꯗꯤ ꯉꯥꯏꯍ ꯈꯥꯏꯌ ꯍꯥꯏꯔ ꯀꯩ ꯂꯝ ꯁꯤꯗ ꯂꯩ ꯁꯤ ꯂꯩꯅ ꯍꯥꯏꯅ ꯂꯩꯔꯝꯃꯦꯕ
ꯎꯝ
ꯑꯗꯩ ꯑꯩꯁꯨ ꯉꯥꯍꯛꯇꯪ ꯂꯩꯔꯒ ꯑꯁ ꯂꯧꯍꯜꯂꯝꯒꯗꯕꯅꯦ‌ ꯈꯜꯂꯄꯨ
ꯎꯝ
ꯐꯗꯤ ꯐꯖꯥꯕꯅꯤꯍꯦ ꯑꯅꯤꯗꯣ
ꯍꯝ ꯐꯥꯖꯔꯛꯈꯤꯅꯤꯅꯡ
ꯍꯥꯏꯗꯤ ꯌꯦꯡꯕ ꯌꯥꯏꯑꯕ
ꯌꯥꯏꯑꯗꯨꯕꯨꯗꯤ ꯗꯨꯝ
ꯑꯁ ꯑꯗꯣ ꯅꯨꯡꯗꯤ ꯅꯨꯡꯉꯥꯏꯇꯦꯍꯦ ꯑꯅꯤꯗꯨꯅ ꯇꯧꯕꯤꯔꯤꯗꯣ
ꯍꯝ
ꯊꯤ ꯇꯔꯕ ꯑꯅꯤꯗꯨꯅ ꯄꯨ ꯂꯩꯔꯝꯃꯤ
ꯑꯗꯨꯅꯦ ꯍꯥꯏꯁꯦ ꯑꯁ ꯇꯨꯕꯗꯣ ꯑꯩꯅꯥ ꯇꯔꯦꯗꯤ ꯈꯪꯉꯅꯦꯕ
ꯑꯩ ꯑꯩ ꯂꯥꯛꯄ ꯉꯥꯏꯔꯝꯕ ꯑꯩ ꯂꯥꯛꯄ ꯉꯥꯏꯕ
ꯏꯁꯄꯥꯏꯗꯔꯃꯦꯟꯅꯤꯅꯀꯣ ꯑꯗꯣ ꯎꯠꯊꯣꯛꯄ ꯌꯥꯗꯕꯩ ꯑꯩꯗꯣ ꯑꯣꯛꯍꯧꯗ꯭ꯔꯕ
ꯃꯥꯏꯗꯣ ꯑꯩ ꯂꯥꯛꯄ ꯉꯥꯏꯕꯅꯦꯕ
ꯎꯝ
ꯑꯩꯉ ꯎ ꯑ ꯌꯥꯡꯗꯤ ꯌꯥꯡꯉꯤ ꯃꯥꯗ
ꯌꯦ ꯑꯉꯦꯁ
ꯍꯥꯏꯗꯤ ꯍꯥꯏꯗꯤ ꯕꯣꯗꯤꯗꯣ ꯀꯩꯅꯣ ꯑꯗꯨꯝ ꯐꯤꯠ ꯑꯣꯏꯔꯗꯤ ꯌꯥ
ꯍꯣꯏ ꯍꯥꯏꯗꯤ ꯇꯨꯁꯤꯜꯂꯛꯄꯗꯨꯗ ꯀꯩꯅꯣ ꯇꯧꯗꯦ ꯃꯁꯥꯗꯣ ꯉꯥꯎꯒ ꯉꯥꯎꯔꯦ ꯂꯨꯝꯐꯝ ꯊꯣꯛꯏꯅꯦꯕ ꯅꯠꯇ꯭ꯔꯥ
ꯎꯝ
ꯍꯥꯏꯗꯤ ꯈꯔ ꯍꯦꯟꯅ ꯅꯣꯔꯃꯦꯜꯗꯒꯤ ꯈꯔ ꯍꯦꯟꯅ ꯂꯨꯝꯊꯔꯛꯇꯣꯏꯅꯦꯕ ꯃꯁꯥꯗꯤ ꯈ꯭ꯔꯒ ꯉꯥꯎꯕꯒ
ꯍꯩ ꯌꯥꯝ ꯉꯥꯎꯕ ꯈꯣꯠꯄ ꯄꯥꯂꯨꯅꯨ ꯑꯃꯨꯛ
ꯍꯥꯥ
ꯃꯤ ꯊꯛꯄ ꯑꯃꯨꯛ ꯈꯪꯅꯕ ꯌꯥꯎꯔꯝ ꯗꯅ ꯑꯩꯈꯣꯏꯕꯩꯅꯤ ꯁꯥꯟꯅꯩꯁꯦ
ꯈꯪꯉꯣꯏꯍꯦ ꯀꯅꯥ ꯈꯪꯗꯣꯏꯕ ꯑꯗꯨꯒꯤ ꯑ ꯃꯣꯏꯁꯨ ꯁꯤꯒꯤꯁꯤ ꯋꯥꯔꯤ ꯁꯥꯟꯅꯕꯩꯁꯤ ꯃꯣꯏꯁꯨ ꯇꯧꯔꯝꯃꯒ ꯅꯠꯇ꯭ꯔꯒꯅ ꯆꯦꯛ ꯇꯧꯕꯩꯗ ꯃꯣꯏ ꯇꯥꯔꯕ
ꯑꯣꯏꯣꯏ ꯇꯥꯅ ꯎ ꯃꯣꯏꯗꯣ ꯑꯗꯨ ꯑꯗꯨꯝ ꯂꯩ ꯃꯥꯜꯂꯦꯗ ꯀꯦꯐꯦꯒꯤꯗꯨꯗ
ꯈꯪꯗꯦ ꯂꯩꯔꯝꯃꯣꯍꯦ ꯑꯗꯨꯗꯩ ꯑꯣꯏꯔꯝꯃꯣꯏ
ꯎ
ꯑꯩꯗꯤ ꯀꯦꯐꯦꯒꯤ ꯐꯝꯕ ꯑꯃ ꯐꯝꯗꯔ ꯅꯣꯛꯈꯤꯕꯗꯣ ꯑꯗꯨꯅꯕꯨ ꯌꯦꯡꯉꯣ ꯅꯨꯡꯉꯥꯏꯌꯦ
ꯗꯤ ꯑꯗꯨ ꯑꯩꯅ ꯉꯥꯡꯕ ꯇꯥꯕꯔꯕ
ꯈꯪꯗꯦ ꯑꯗꯨ ꯑꯗꯨ ꯍꯥꯏꯗꯤ ꯁꯠ
ꯁꯛꯇꯨ ꯌꯥꯝ ꯐꯖꯔꯕ ꯅꯠꯇꯦ ꯎ ꯔꯥꯁꯤꯒ ꯂꯩꯔꯒ ꯑꯃꯗꯨꯅ
ꯑꯃꯨꯛ ꯈꯤꯇꯪ ꯑꯉꯥꯡ ꯑꯣꯏꯕ ꯃꯩ ꯂꯦꯞꯄ ꯂꯩꯗꯅ ꯑꯗꯨꯅꯗꯤ ꯐꯖꯍꯦꯟꯂꯦꯕꯥ ꯑꯗꯨ ꯑꯣꯏꯇꯥꯥꯔꯁꯨ ꯌꯦꯡ ꯅꯨꯉꯥꯏꯕꯗ ꯑꯃꯗꯨꯅ ꯒꯇꯁ ꯂꯩꯇ꯭ꯔꯣ
ꯈꯪꯗꯦ ꯑꯗꯨꯒꯗꯤ ꯀꯩꯅꯣ ꯇꯧꯌꯦ ꯅꯪ ꯌꯥꯝ ꯇꯝꯖꯧꯖꯅꯤꯀꯣ ꯁꯤ ꯍꯥꯏ ꯅꯣꯏ ꯍꯥꯏꯅꯕ ꯌꯥꯎꯔꯦ ꯅꯍꯥꯟ ꯁꯨꯃꯥꯏꯅ ꯇꯧꯅꯕ꯭ꯔꯥꯅ ꯅꯪ ꯃꯅꯥ ꯅꯪ ꯐꯖꯩ ꯍꯥꯏꯈ꯭ꯔꯕꯅꯤꯅ
ꯑꯥ
ꯁꯥꯟꯅꯔ ꯑꯩꯈꯣꯏ ꯑꯗꯨꯒ ꯑꯅꯤꯗꯨ ꯆꯠꯈ꯭ꯔꯀꯥꯟꯗ ꯋꯥꯊꯤꯔꯒ ꯉꯥꯡꯅꯔꯒ ꯑꯃꯨꯛ ꯂꯥꯛꯍꯜꯂꯦꯕ ꯇꯦ
ꯎꯝ ꯑꯗꯨ ꯅꯪ-ꯅꯪ ꯅꯇꯣꯡꯝꯗꯅꯦ ꯑꯗꯨ ꯎꯍꯧꯗ꯭ꯔꯤꯗꯣ ꯃꯤ ꯄꯨꯂꯞ ꯍꯥꯏꯗꯤ ꯂꯥꯛꯄꯗꯨ ꯂꯣꯏ ꯈꯪꯍꯧꯔꯦꯕ
ꯑꯩꯈꯣꯏ ꯑꯩ ꯈꯪꯗꯦ ꯃꯥ ꯑꯃꯗ ꯊꯧꯒꯔꯦꯅ
ꯅꯤꯡꯊꯧꯔꯒ ꯑꯃꯨꯛ ꯍꯜꯂꯛꯏꯅꯦ ꯀꯔꯤ ꯀꯔꯤ ꯀꯔꯤ ꯇꯧꯕꯒꯤ ꯊꯧꯔꯨꯏꯅꯣ ꯁꯤꯅꯦ ꯑꯩꯅ ꯈꯜꯂꯤꯁꯦ
ꯐꯥꯔꯃꯥꯁꯤꯁꯨ ꯆꯪꯉꯣꯏꯖꯥꯠꯂꯣ ꯕꯦꯔꯥꯅꯦ
ꯑꯗꯨꯒ ꯑꯩ ꯈꯜꯂꯤꯁꯦ ꯑꯩ ꯀꯩꯅꯣ ꯑꯝꯇꯪ ꯃꯤ ꯑꯃꯒ ꯀꯩꯅꯣꯒ ꯅꯣꯏ ꯑꯍꯨꯝꯃꯨꯡꯗ ꯑꯃꯒ ꯑꯗꯨꯃꯥꯏꯅ ꯇꯧꯔꯒ ꯍꯣꯏ ꯑꯅꯤ ꯑꯃ ꯆꯠꯂꯒ ꯃꯗꯨ ꯄꯨꯔꯥꯅ ꯈꯟꯕꯅꯦꯕ ꯉꯥꯏꯍꯥꯛꯇꯪ
ꯎꯝ ꯑꯣ
ꯀꯣꯏꯕꯣꯏꯅꯦ ꯅꯠꯇ꯭ꯔꯁꯨ ꯈꯪꯅꯔꯒ ꯑꯗꯨꯝ ꯅꯣꯡꯉꯥꯔ ꯀꯨꯏ ꯆꯠꯃꯤꯟꯅꯩ ꯍꯥꯏꯗꯅ
ꯌꯥ ꯅꯣꯡꯉꯥꯜꯂꯒꯅ ꯑꯃꯨꯛ ꯑꯩꯈꯣꯏꯅ ꯑꯃꯨꯛ ꯄꯨꯕ ꯍꯧꯖꯤꯛꯀꯤꯗꯥꯏꯅ ꯍꯧꯖꯤꯛꯀꯤ ꯃꯐꯝꯗꯣ ꯗꯥꯏꯔꯦꯛ ꯄꯨꯔꯛꯄ ꯑꯁ ꯀꯣꯕꯤ- ꯀꯣꯕꯤ-ꯀꯣꯕꯤ ꯆꯧꯀꯤ ꯄꯥꯝꯃꯦꯅ ꯅꯨꯄꯤ ꯃꯈꯩꯗꯣ
ꯅꯠꯇꯦ ꯅꯠꯇꯦ ꯑꯌꯨꯛꯇ- ꯑꯌꯨꯛꯇꯗꯤ ꯀꯦꯁ ꯆꯥꯎꯕꯅꯤ ꯅ ꯅꯨ ꯃꯃꯤꯗꯥꯡꯗ ꯑꯩꯕꯨ ꯀꯣꯏꯔꯕ ꯑꯗꯨꯅꯦ ꯍ ꯍꯣꯏ ꯃꯣꯏꯅ ꯑꯃꯨ ꯅꯣꯛꯄꯗꯥ
ꯑꯗꯩ ꯑꯦ ꯀꯩꯗꯧ ꯀꯔꯛꯀꯗ ꯊꯦꯡꯗꯈꯤꯦꯗꯗꯨ꯭ꯔꯣ ꯅꯣꯏ ꯀꯍꯗꯤ ꯉꯝꯃꯦ ꯇꯒꯗꯕ ꯏꯛꯇꯨꯒ ꯃꯥꯜꯂꯤ
ꯑꯁ ꯋꯥꯔꯤꯁꯦ ꯌꯥꯝ ꯉꯨꯞꯁꯤꯟꯅ ꯃꯥꯜꯂꯝꯃꯅꯤ ꯑꯝꯇ ꯄꯨꯟꯁꯤꯒꯤ ꯇꯧꯖꯗꯕ ꯊꯕꯅ ꯉꯥꯡꯅꯩꯁꯦ
ꯑꯦ ꯇꯧꯔꯣꯏꯗꯕꯗꯣ ꯁꯨꯝ ꯋꯥꯔꯤ ꯑꯣꯏꯅ ꯁꯨꯝ ꯁꯥꯟꯅꯔꯒ ꯁꯨꯝ ꯅꯨꯡꯉꯥꯏꯕ ꯋꯥꯅꯦ
ꯑꯁꯤꯒꯨꯝꯕ ꯇꯧꯔꯛꯇꯅꯕꯅ
ꯑꯣꯏꯗꯣ ꯂꯩꯇ꯭ꯔꯦ ꯀꯥꯏꯗꯒꯤ
ꯑꯦ ꯑꯣꯏꯍꯟꯅꯤꯡꯕ
ꯅꯪꯕꯨꯗꯤ ꯈꯪꯗꯦ ꯑꯩꯗꯤ ꯑꯗꯨꯃꯥꯏꯅ